ꯇꯕ꯭ꯔꯣ
ꯇ
ꯐꯣꯟꯗꯣ ꯅꯥꯀꯣꯡ ꯃꯌꯥꯗ ꯊꯝꯗꯗꯤ ꯇꯥꯗꯕꯅꯤꯀꯣ ꯑꯗ ꯃꯤꯅꯤꯠ ꯇꯔꯥ ꯏꯅꯤꯊꯣꯏ ꯑꯣꯏ ꯆꯥꯟꯁꯦ
ꯀꯩꯒꯤ ꯃꯤ ꯃꯃꯤꯡ ꯑꯃ ꯊꯣꯛꯂꯛꯏꯁꯦ
ꯑꯣ ꯌꯥꯔꯦ ꯑꯗꯨ ꯑꯗꯨ ꯑꯗꯨ ꯋꯥꯅ ꯄꯥꯜꯂꯛꯀꯅꯤ ꯑꯗꯨ ꯄꯟꯕꯤꯔꯗꯦ ꯑ ꯍꯣꯏ ꯊꯤ ꯀꯝ ꯁꯔꯣꯏꯅ
ꯊꯗ꯭ꯔꯥ
ꯀ ꯇ꯭ꯔꯥꯃ ꯍꯧꯖꯦ ꯂ ꯂꯒꯦ ꯀꯩꯅꯣ ꯅꯥꯁꯤꯅꯥ ꯀꯔꯝꯕꯥ ꯆꯇꯣꯏꯅꯣ
ꯊꯃꯗꯇꯕꯦ
ꯀꯥꯢ ꯆꯇꯣꯏꯕ ꯍꯣꯏ
ꯑꯩ ꯅꯨꯡꯇꯤꯒꯤ ꯆꯠꯂꯤꯗ
ꯍꯣꯏ ꯍꯤꯗꯛꯇꯣ ꯂꯩꯕ꯭ꯔꯥ ꯀꯌꯥꯅꯤ ꯍꯥꯏꯒꯦꯅꯣꯣꯏꯗ ꯎꯝ
ꯐꯤ ꯐꯤꯔꯒ ꯄꯨꯔꯥ
ꯅꯪꯅꯥ ꯀꯌꯥ ꯀꯌꯥ ꯄꯤꯕ ꯇꯧꯔꯤꯕꯥ
ꯍꯥꯥꯟꯁꯨ ꯂꯩ ꯂꯩꯗ ꯏꯃꯨꯡꯗ ꯂꯩꯕꯗ ꯀꯧꯁꯤꯟꯅꯔꯝꯕꯗ ꯍꯖꯤꯛꯇꯤ ꯑꯝꯇ ꯂꯩꯇ꯭ꯔꯦ
ꯍꯟꯅꯥ ꯀꯥꯏꯗꯒꯤ ꯂꯧꯔꯤꯕꯥ ꯍꯟꯅꯥ ꯂꯩꯕ꯭ꯔꯥ ꯍꯥꯏꯁꯦv
ꯇꯨꯡ ꯗꯥ ꯂꯩ
ꯎꯝ
ꯑꯩꯈꯣꯏꯒꯤ ꯄꯂꯥꯒꯤ ꯗꯥ ꯁꯅꯊꯣꯏ ꯅꯥ ꯄꯨꯔꯥꯛ ꯄꯥ ꯑꯗꯨꯅ ꯁꯤꯅ ꯑꯃꯅ ꯑꯗꯨ ꯂꯣꯏꯊꯣꯛꯇ꯭ꯔꯩ ꯑꯗꯨ ꯂꯩꯊꯣꯛꯄꯩ ꯂꯩꯅꯤ ꯇ꯭ꯔꯦꯟꯇꯦ
ꯄꯂꯥ ꯄꯂꯥꯒꯤ ꯄꯤꯔꯗꯤ ꯑꯗꯨꯝ ꯌꯥꯕ꯭ꯔꯣꯕꯣ
ꯌꯦ ꯆꯨꯝ ꯀꯥꯛ ꯑꯒꯥ ꯀꯥꯛ ꯑꯒ ꯃꯇꯨꯞ ꯃꯇꯨꯞ ꯁꯦꯝꯒꯤꯕꯥꯒꯤ ꯋꯥ
ꯍꯣꯡꯈ꯭ꯔꯕꯗꯨꯅ ꯄꯂꯥꯏ ꯄꯤꯗꯅ
ꯂꯩꯗꯦ ꯑꯩꯗꯤ ꯑꯗꯨꯝꯕ
ꯎ ꯑꯁꯦꯡꯕꯩꯗꯤ ꯃꯣꯏ ꯄꯂꯥꯏ ꯄꯤꯗꯣ ꯍꯣꯡꯒꯨꯝ ꯇꯧꯗꯥꯏꯅꯦ
ꯑꯩ ꯍꯧꯖꯤꯛ ꯐꯤꯗꯛ ꯂꯩꯗꯣꯏꯅꯦ ꯂꯨꯄꯥ ꯆꯥꯝ ꯌꯥꯡꯈꯩ ꯄꯤꯕ ꯆꯅꯤꯌꯥꯡꯈꯩ ꯄꯤꯕ ꯃꯌꯥꯝ ꯃꯌꯥꯝ ꯂꯩ ꯃꯤꯇꯔ ꯑꯃꯗ ꯆꯥꯝ ꯌꯥꯡꯈꯩ ꯄꯤꯕ ꯐꯨꯔꯤꯠ ꯇꯨꯕꯩ
ꯇꯨꯕ ꯈꯣꯠꯄꯗꯤ ꯍꯩꯔꯕꯥꯕ ꯅꯪ ꯀꯛꯄ ꯍꯩꯇ꯭ꯔꯤ ꯀꯛꯄ ꯇꯝꯃꯤꯕꯅꯤꯅ ꯇꯨꯕꯗꯤ ꯍꯩꯔꯝꯗꯧ ꯃꯥꯟꯗꯦ
ꯇꯨꯕꯗꯤ ꯍꯩꯔꯦ ꯀꯛꯄꯗꯣ ꯇꯝꯃꯒ ꯇꯨꯅꯕ ꯐꯤꯗꯣ ꯂꯩꯇꯕꯒꯤ
ꯑꯩ ꯇꯨꯏꯁꯟ ꯄꯩꯁꯥ ꯐꯪꯉꯀꯥꯟꯗ ꯂꯩꯕꯤꯒꯦ
ꯌꯥꯔꯦꯕ
ꯑꯁꯦꯡꯕꯩ ꯂꯩꯕꯤꯒꯦ
ꯇꯨꯁꯟ ꯄꯩꯁꯥ ꯐꯪꯀꯥꯟꯗ ꯇꯧꯗꯣꯏ ꯊꯕꯛꯁꯦ ꯌꯥꯝꯃꯦ
ꯅꯪ ꯇꯨꯏꯁꯟ ꯐꯩꯉ ꯀꯥꯟꯗ ꯑꯃꯨꯛ ꯍꯟꯖꯤꯜꯂꯨ ꯍꯥꯏꯒꯦ ꯇꯧꯅꯤ ꯌꯥꯗꯕ꯭ꯔꯣ
ꯑꯩ ꯇꯨꯏꯁꯟ ꯄꯩꯁꯥꯗꯣ ꯂꯨꯄꯥ ꯀꯌꯥ ꯂꯦꯝꯝꯗꯣꯏꯅꯣ ꯈꯪꯗꯦ
ꯀꯩꯒꯤꯅꯣ ꯍꯥꯏꯖꯦ
ꯂꯨꯄꯥ ꯂꯤꯁꯤꯡ ꯑꯅꯤꯗꯨꯅ ꯀꯩ ꯀꯩꯅꯣ ꯇꯧꯗꯣꯏꯁꯦ
ꯍꯣꯄꯣ ꯍꯥꯏꯌꯣ ꯀꯩꯅꯣ ꯐꯤꯗꯛ ꯐꯤꯗꯛ ꯐꯤꯗꯛ ꯂꯩꯅꯕ ꯄꯩꯁꯥ ꯈꯔ ꯍꯥꯞꯄꯣ ꯅꯣꯏ ꯍꯌꯦꯡ ꯑꯩ ꯄꯁꯥ ꯐꯉ ꯀꯥꯟ ꯄꯤ ꯒꯦꯅ ꯍꯥꯏꯌꯨ ꯀꯩꯅꯣ ꯀꯩꯒꯤ
ꯍꯥꯏꯅꯤꯡꯗꯦ
ꯎꯝ ꯌꯥꯝꯅ ꯀꯩꯅꯣ ꯇꯧꯕꯒꯤ ꯃꯑꯣꯡꯅꯦ ꯏꯁꯥꯅꯥ ꯏꯁꯥ ꯏꯁꯥꯒꯤ ꯊꯕꯛꯇꯤ ꯏꯁꯥꯅ ꯇꯧꯖꯒꯗꯧꯅꯦ ꯍꯥꯏꯕꯁꯤ ꯑꯃꯅꯦ ꯑꯗꯨꯝ ꯍꯥꯏꯌꯨ ꯀꯩꯅꯣ ꯈꯔ ꯄꯤꯌꯣ ꯈꯔ ꯇꯧꯔꯣ ꯍꯥꯏꯔꯣ ꯅꯠꯇ꯭ꯔꯒꯅ ꯂꯩꯔꯤ ꯄꯩꯁꯥꯗꯣꯅꯥ ꯃꯣꯏ ꯂꯩꯔꯣ ꯌꯣ ꯑꯗꯨꯒ ꯑꯩ ꯐꯤꯗꯣ ꯑꯝꯇ ꯂꯩꯈꯤꯒꯦꯅ ꯍꯥꯏꯌꯣ ꯀꯔꯤꯅꯣ
ꯄꯩꯁꯥ ꯃꯌꯥꯝ ꯎ
ꯄꯩꯁꯥ ꯌꯥꯝꯃꯟꯗꯅ ꯃꯊꯥ ꯁꯥꯏꯔꯥ ꯄꯩꯁꯥ ꯃꯌꯥꯝ ꯂꯩꯃꯟꯗꯅ
ꯍꯩꯅꯧ ꯄꯥꯟꯕ꯭ꯔ ꯅꯣꯏꯒꯤ ꯄꯥꯟꯂꯦ ꯌꯥꯝ ꯄꯥꯂꯦ
ꯃꯁꯤꯡ ꯊꯤꯗꯦ
ꯍꯣꯏ ꯑꯩꯈꯣꯏ ꯍꯣꯁ꯭ꯇꯦꯜꯗꯥꯗꯤ ꯆꯝꯄ꯭ꯔꯥ ꯄꯥꯜꯂꯦ ꯌꯥꯝ
ꯆꯥꯎ
ꯅꯣꯏꯗꯩ ꯆꯝꯄ꯭ꯔꯥ ꯂꯩꯗ꯭ꯔꯁꯨ ꯌꯥꯔꯥꯅꯤ
ꯂꯩꯕꯤꯌꯨ ꯍꯥꯏꯗꯦ ꯑꯩꯈꯣꯏ ꯌꯣꯟꯗꯦ
ꯑꯩꯉꯣꯟꯗ ꯁꯝꯄ꯭ꯔꯥꯏ ꯌꯣꯟꯖꯜꯂꯦꯕ ꯑꯩ ꯉꯔꯥꯡ ꯍꯩꯅꯧ ꯑꯃꯨꯟꯕ ꯌꯥꯝ ꯍꯦꯛꯑꯒ ꯆꯍꯧꯗ꯭ꯔꯦ ꯆꯥꯒꯦ ꯇꯧꯔꯒ ꯛꯥꯎꯔ ꯃꯤ ꯀꯥ ꯊꯅꯝꯔ ꯂꯣꯏ ꯆꯥꯊꯣꯛꯈ꯭ꯔꯦ ꯃꯨꯜꯂꯕ ꯅꯣꯏꯗꯣ
ꯂꯣꯏꯗꯧ
ꯂꯣꯏꯗꯧꯔꯦ ꯍꯜꯂꯣ ꯂꯣꯏꯗꯧꯔꯦ ꯍꯥꯏꯔꯣ ꯇꯥꯕ꯭ꯔꯣ